ꯍꯜꯂꯣ
ꯍꯜꯂꯣ
ꯇꯥꯕ꯭ꯔꯣ ꯐꯖꯟꯅ
ꯇꯥꯔꯦ ꯇꯥꯔꯦ ꯇꯞꯅꯗꯤ ꯇꯥꯏ ꯑꯗꯣ ꯇꯥꯗꯤ ꯇꯥꯏ
ꯑꯧ
ꯀꯩꯗꯧꯔꯝꯃꯤꯅꯣ
ꯑꯩ ꯂꯥꯏꯔꯤꯛ ꯇꯧꯔꯝꯕꯅꯦ ꯂꯣꯏꯔꯦ ꯑꯦ ꯉꯁꯥꯏꯒꯤ ꯅꯪꯒꯤ ꯑꯃ ꯀꯩꯅꯣꯒꯤꯗꯣ ꯑꯝꯕꯦꯠꯀꯔꯒꯤ ꯐꯣꯝ ꯊꯥꯖꯤꯟꯕꯩꯗꯣ ꯑꯁ ꯑꯗꯨ ꯁꯦꯝꯗ꯭ꯔꯤꯅꯦ ꯀꯥꯎꯔꯣꯏꯅ ꯉꯁꯥꯏꯗꯣ ꯑꯩꯗꯣ ꯇꯨꯝꯃꯒ ꯂꯩꯔꯃꯗꯅ
ꯑꯗꯨ ꯍꯥꯟꯅ ꯐꯖꯅ ꯁꯤꯡꯗꯣꯛꯎ ꯌꯥꯗ꯭ꯔꯣ ꯄ꯭ꯔꯣꯐꯥꯏꯜꯗꯣ ꯍꯥꯟꯅ ꯁꯦꯠ ꯑꯞ ꯇꯧꯑꯣ
ꯎꯝ ꯎꯝ ꯑꯗꯨ ꯁꯦꯝꯃꯒ ꯇꯧꯒꯦ ꯇꯧꯕꯅꯤ ꯅꯪꯗꯤ ꯊꯥꯖꯤꯜꯂꯣꯏꯗ꯭ꯔꯣ ꯅꯪꯖꯨ ꯊꯥꯖꯤꯜꯂꯣ ꯀꯩꯅꯣ
ꯑꯩꯗꯤ ꯊꯥꯖꯤꯜꯂꯔꯣꯏ ꯑꯦꯝ ꯑꯦꯠꯇ ꯑꯣꯏꯅ ꯌꯦꯡꯒꯦ ꯇꯧꯕꯅꯦ
ꯃꯣꯏꯒꯤꯗꯣ ꯑꯗꯨꯗꯣ ꯀꯩꯅꯣ ꯇꯧꯗꯣꯢꯔꯕ ꯀꯃꯥꯏ ꯇꯧꯗꯣꯏꯅꯣꯕ ꯑꯦꯟꯇ꯭ꯔꯥꯟꯁ ꯊꯥꯔꯒ
ꯑꯦꯛꯖꯥꯝ ꯊꯥꯔꯒꯅꯦ ꯇꯝꯗꯣꯏꯅꯦ ꯆꯞ ꯃꯥꯟꯅꯩꯌꯦ ꯃꯥꯁꯇꯔ ꯇꯝꯕ ꯑꯗꯨꯃꯥꯏꯅ ꯇꯝꯗꯣꯏꯅꯦ
ꯑꯗꯨꯗ ꯕꯦꯡꯀꯤꯡꯒꯤ ꯀꯩ ꯑꯦꯁꯦꯁ ꯁꯤ ꯊꯥꯏ ꯍꯥꯏꯗꯗꯨꯅ ꯀꯃꯥꯏꯅ
ꯑꯗꯨꯒꯤ ꯀꯣꯆꯤꯡꯗꯣ ꯑꯗꯨꯒ ꯆꯞ ꯃꯥꯟꯅꯩ ꯍꯥꯏꯕ
ꯑꯣ ꯐ꯭ꯔꯤꯗ ꯇꯝꯍꯟꯗꯣꯏꯔꯣ ꯑꯗꯨꯢ ꯑꯦꯛꯖꯥꯝꯗꯣ ꯈꯜꯂꯗꯤ
ꯑꯥ
ꯑꯣ ꯑꯩꯈꯣꯏꯅꯒ ꯕꯦꯡꯀꯤꯡꯒꯤ ꯀꯩꯅꯣꯒꯤꯒ ꯆꯠꯄꯗꯣ ꯊꯕꯛ ꯑꯣ ꯐꯩꯅꯦ ꯑꯗꯨꯗꯤ
ꯀꯥꯟꯅꯕꯅꯦ ꯃꯤ ꯌꯥꯝ ꯊꯥꯅꯕꯅꯦ
ꯑꯗꯨ ꯆꯍꯤ ꯈꯨꯗꯤꯡꯒꯤ ꯑꯗꯨꯝ ꯂꯥꯛꯄ꯭ꯔꯣ
ꯑꯥ ꯆꯍꯤ ꯈꯨꯗꯤꯡꯒꯤ ꯂꯥꯛꯇꯣꯏꯅꯦ
ꯑꯩ ꯅꯍꯟꯒꯩ ꯈꯪꯗꯦꯅꯦ
ꯎꯝ ꯌꯦꯡꯖꯤꯜꯂꯣ ꯑꯗꯨꯒ ꯊꯥꯔꯒ ꯔꯦꯖꯤꯁꯇꯔ ꯇꯧꯈ꯭ꯔꯕꯅꯤꯅꯅꯦ
ꯑꯅꯤꯃꯛ ꯊꯥꯖꯟ ꯇꯥꯔꯦ ꯑꯦꯝ ꯄꯤ ꯑꯦꯁ ꯁꯨ ꯌꯨ ꯄꯤ ꯑꯦꯁ ꯁꯤꯒꯤꯁꯨ
ꯊꯥꯖꯤꯜꯂꯣ ꯃꯣꯏꯗꯣ ꯀꯩꯅꯣ ꯎꯝ ꯍꯥꯟꯅꯒꯤ ꯄꯔꯁꯦꯟꯇꯦꯖꯇꯁꯨ ꯈꯔ ꯌꯦꯡꯕ ꯃꯥꯜꯂꯦꯕꯀꯣ
ꯍꯥꯟꯅꯒꯤꯗꯤ ꯑꯩꯈꯣꯏꯒꯤ ꯃꯥꯛ ꯀꯩꯅꯣꯗꯒꯤ
ꯎꯝ ꯑꯗꯨꯗ ꯋꯥꯡꯕ ꯈꯣꯠꯄꯁꯤꯡ ꯑꯗꯩꯒꯤꯗꯤ ꯑꯦꯁ ꯇꯤ ꯒꯨꯝꯕ ꯑꯦꯁ ꯁꯤ ꯒꯨꯝꯕ
ꯎꯝ
ꯑꯗꯨꯒꯨꯝꯕꯗꯅ ꯈꯔ ꯍꯣꯏ ꯃꯣꯏ ꯈꯔ ꯄ꯭ꯔꯥꯏꯌꯣꯔꯤꯇꯤ ꯄꯤꯕ ꯃꯥꯜꯂꯦ
ꯑꯩꯗꯤ ꯑꯁꯦꯡꯕꯗꯤ ꯈꯔ ꯁꯣꯟꯕ ꯀꯥꯡꯕꯨꯗꯣ ꯑꯣꯢꯅ ꯄꯤꯒꯗꯕꯅꯤ
ꯎꯝ ꯑꯗꯨ ꯊꯥꯔꯒ ꯌꯦꯡꯉꯣ ꯑꯦꯛꯖꯥꯝꯗꯣ ꯂꯥꯏꯕꯛ ꯐꯗꯅ ꯈꯜꯂꯛꯑꯗꯤ ꯇꯝꯕ ꯌꯥꯏꯗꯅ
ꯎꯝ ꯗꯨ ꯏꯟꯇ꯭ꯔꯥꯟꯁ ꯀ ꯗꯦꯠ ꯀꯌꯥꯗ ꯇꯥꯖꯥꯠꯅꯣ
ꯈꯪꯗꯦ ꯑꯦꯝ ꯌꯨꯒꯤ ꯄꯣꯔꯇꯦꯜ ꯋꯦꯕꯁꯥꯏꯠ ꯃꯣꯏꯒꯤ ꯑꯦꯝ ꯌꯨꯒꯤ ꯋꯦꯕꯁꯥꯏꯠ ꯂꯩꯕꯅꯦ ꯑꯗꯨꯗ ꯆꯪꯉꯒ ꯈꯔ ꯌꯦꯡꯉꯣ
ꯑꯣꯛꯈꯦ
ꯑꯗꯨꯗ ꯅꯣꯇꯤꯁ ꯑꯗꯨꯝ ꯊꯥꯒꯠꯀꯨꯝ ꯇꯧꯕꯅꯦꯕ
ꯑꯗꯨ ꯍꯥꯟꯅ ꯁꯦꯝꯃꯒ ꯌꯦꯡꯕ ꯇꯥꯔꯦ ꯑꯗꯨꯒ ꯊꯥꯖꯤꯟꯕ ꯇꯥꯔꯦ
ꯄ꯭ꯔꯣꯐꯥꯏꯜꯗꯣ ꯁꯦꯠ ꯑꯞ ꯇꯧꯔꯣ ꯍꯥꯟꯅ
ꯑꯗꯨꯒ
ꯑꯗꯨ ꯑꯝꯇ ꯇꯧꯔꯨꯒꯦ ꯅꯪꯗꯤ ꯕꯣꯜ ꯌꯦꯡꯉꯣꯏꯗ꯭ꯔꯣ
ꯕꯣꯜꯖꯦ ꯌꯦꯡꯗꯤ ꯌꯦꯡꯅꯤꯡꯉꯦ ꯉꯥꯁꯤꯖꯦ ꯗꯣ ꯇꯨꯝꯅꯤꯡꯉꯛꯑꯗꯤ ꯈꯪꯗꯦ ꯑꯩ
ꯇꯨꯝꯕꯨꯗꯤ ꯇꯨꯝꯅꯤꯡꯉꯛꯑꯅꯤꯅꯦ ꯄꯨꯡ ꯕꯥꯔꯣ ꯃꯈꯥꯏꯗꯒꯤꯅꯤ
ꯎꯝ ꯇꯝꯅꯤꯡꯉꯛ ꯥ ꯇꯧ ꯃꯥꯜꯂꯦ ꯃꯩ ꯂꯥꯛꯑꯗꯤ ꯒꯦꯝ ꯁꯥꯟꯅꯔꯒ ꯉꯥꯢ ꯌꯥꯕ ꯃꯩꯁꯨ ꯂꯥꯛꯇꯦ
ꯎꯝ ꯃꯩ ꯂꯥꯛꯑꯒ ꯁꯥꯟꯅꯁꯦ
ꯃꯩꯖꯦ ꯀꯩꯅꯣ ꯈꯪꯗꯦ ꯃꯨꯠꯈ꯭ꯔꯦꯅꯦ ꯑꯃꯨꯛ
ꯑꯁ ꯑꯩꯈꯣꯏꯖꯨ ꯃꯨꯠꯈ꯭ꯔꯗꯤ ꯕꯣꯜ ꯌꯦꯡꯕꯝ ꯂꯩꯔꯣꯏꯗꯣꯏꯅꯤ ꯇꯧꯔꯤꯁꯦ ꯐꯣꯟꯗ ꯌꯦꯡꯕꯗꯨꯗꯤ ꯎꯝ ꯗꯦꯠ ꯗꯇꯥꯗꯣ ꯀꯣꯟꯅꯔꯣꯏꯕ ꯌꯥꯝ ꯆꯥꯏꯌꯦꯕ
ꯌꯥꯝ ꯆꯥꯕ꯭ꯔꯥ
ꯆꯥꯏꯌꯦ ꯐꯣꯟꯗꯁꯨ ꯌꯦꯡꯕꯖꯦ ꯂꯥꯏꯞꯀ ꯑꯣꯏꯔꯦ ꯃꯤꯅꯤꯠ ꯃꯉꯥꯗ ꯋꯥꯟ ꯄꯣꯏꯟ ꯐꯥꯏꯞꯀꯗꯤ ꯂꯣꯏꯕꯤꯅꯦ
ꯃꯥ ꯋꯥꯏꯐꯥꯏ ꯅꯠꯇ꯭ꯔꯗꯤ ꯌꯥꯔꯣꯏ ꯗꯨꯗꯤ
ꯎꯝ
ꯎꯝ ꯀꯩ ꯃꯊꯦꯜ ꯆꯥꯔꯒꯦ
ꯑ ꯍꯧꯖꯤꯛꯅ ꯍꯋꯥꯏ ꯊꯣꯡꯉꯦ ꯉꯁꯥꯏ ꯑꯌꯨꯛ ꯊꯣꯡꯕꯒꯤ ꯁꯧꯒ꯭ꯔꯤ ꯑꯃꯒ ꯆꯥꯔꯦ ꯅꯪꯗꯤ
ꯎꯝ ꯁꯣꯏꯕꯨꯝ ꯏꯔꯣꯝꯕꯅꯦ ꯃꯥꯏꯔꯦꯟꯒ
ꯃꯥꯏꯔꯦꯟ ꯁꯥꯛꯂꯣ
ꯁꯥꯛ ꯍꯥꯏꯗꯤ ꯀꯩꯅꯣ ꯊꯣꯡꯕꯗꯨꯅꯦ ꯃꯥꯏꯔꯦꯟꯗꯤ ꯑꯩꯈꯣꯏꯗꯤ ꯑꯗꯨꯗꯨꯝ ꯆꯥꯏꯀꯩꯅꯣ ꯑꯇꯣꯞꯄ ꯍꯣꯏ ꯆꯝꯐꯨꯠꯇ ꯆꯥꯕ ꯅꯠ ꯗꯨꯅ ꯑꯇꯣꯞꯄꯗꯤ ꯍꯥꯏꯗꯤ ꯗꯕꯨ ꯃꯈꯟ ꯃꯈꯟ ꯊꯣꯡꯅꯕꯔꯣ ꯍꯥꯏꯖꯦ ꯈꯪꯗꯦ
ꯁꯥꯛ ꯍꯥꯏꯗꯤ ꯃꯍꯤ ꯌꯥꯎꯍꯟꯗꯅ ꯀꯪꯅ ꯊꯣꯡꯕꯗꯣ ꯉꯧꯕꯗꯣ
ꯑꯗꯨꯃꯛꯇꯤꯡ ꯇꯦꯅꯩꯒꯤꯗꯤ ꯈꯔ ꯌꯥꯎꯌꯦ
ꯎꯝ ꯃꯥꯏꯔꯦꯟ ꯊꯣꯡꯕ
ꯍꯣꯏ ꯃꯥꯏꯔꯦꯟ ꯊꯣꯡꯕ꯫ ꯁꯥꯛ ꯀꯗꯨꯗꯤ ꯈꯪꯗꯦꯗꯥ ꯆꯥꯛ ꯌꯥꯝ ꯊꯦꯡ ꯊꯦꯡꯉꯤ ꯀꯩꯒꯤꯅꯣ ꯉꯁꯤ
ꯉꯁꯤꯗꯣ ꯊꯕꯛ ꯑꯗꯨꯝ ꯇꯧ ꯂꯩꯔꯕ ꯍꯩꯗꯣ ꯍꯧꯖꯤꯛꯀꯥꯟꯁꯦ ꯍꯩꯄꯤꯌꯣ ꯍꯩꯄꯤꯌꯣꯅ ꯌꯥꯝ ꯗꯤꯃꯥꯟ ꯌꯥꯝ ꯂꯩꯌꯦꯕ ꯍꯧꯖꯤꯛꯁꯦ꯫ ꯈꯔ ꯍꯥꯟꯅ ꯗꯒꯤ ꯈꯔ ꯑꯃꯨꯛ ꯗꯤꯃꯥꯟ ꯈꯔ ꯑꯃꯨꯛ ꯍꯦꯜꯂꯦꯕ ꯑꯗꯨꯒꯅꯦ ꯍꯩ ꯁꯥꯕꯤꯗꯨꯅꯅꯦ ꯂꯥꯛꯄꯤꯗ꯭ꯔꯕ ꯃꯆꯥ ꯅꯥꯏꯌꯦꯅ
ꯑꯗꯨꯒꯤꯔ ꯅꯪ ꯉꯁꯤ ꯌꯥꯎꯔꯤꯗꯣ
ꯎꯝ꯫
ꯇꯥꯝ ꯇꯧꯔꯝꯃꯒꯦ ꯅꯪꯒꯤꯗꯤ ꯉꯁꯤ
ꯈꯔ ꯌꯥꯎꯔꯝꯕꯅꯦ ꯌꯥꯝ ꯌꯥꯎ ꯉꯝꯗꯦꯗ ꯋꯥꯏ
ꯏꯑꯦ ꯑꯃ ꯄꯦꯛꯀꯦꯠ ꯅꯪꯅ ꯇꯧꯔꯤꯁꯤꯅ ꯀꯩꯅꯣ ꯄꯦꯛꯀꯦꯠ꯫ ꯁꯥꯎꯖꯟꯕꯤꯗꯨꯔꯕ ꯃꯩꯗ꯫
ꯎꯝ ꯄꯦꯛꯀꯦꯠꯇꯨꯗꯅꯦ꯫ ꯍꯩꯗꯣ ꯍꯥꯟꯅ ꯄꯤꯛꯀꯜꯗꯣ ꯁꯦꯝꯃꯦꯗꯅ ꯂꯣꯏꯅꯃꯛ꯫ ꯑꯗꯨꯒ ꯄꯦꯛꯀꯦꯠ ꯄꯦꯛꯀꯦꯠꯇꯨꯗ ꯆꯥꯡꯗꯣ ꯌꯦꯡꯉꯒ ꯍꯥꯞꯄꯅꯤꯗꯅ ꯑꯗꯨꯒ ꯀꯦꯟꯗꯜ ꯇꯧꯔꯒ ꯑꯥ ꯆꯦꯔꯪꯗꯣ ꯑꯃꯨꯛ ꯇꯥꯏꯁꯜꯂꯅꯤꯗꯅ
ꯎꯝ
ꯑꯗꯨꯒ ꯅꯨꯡꯁꯤꯠ ꯃꯅꯨꯡꯗ ꯌꯥꯎꯕ ꯅꯨꯡꯁꯤꯠꯇꯣ ꯄꯦꯛꯀꯦꯠ ꯃꯅꯨꯡꯗꯨꯗ ꯅꯨꯡꯁꯤꯠ ꯈꯔ ꯌꯥꯎꯅꯤꯗꯅꯥ ꯑꯗꯨꯒꯤ ꯅꯨꯡꯁꯤꯠꯇꯣ ꯑꯃꯨꯛ ꯂꯧꯊꯣꯛꯇꯨꯏꯅꯦꯕ ꯑꯗꯨ ꯂꯧꯊꯣꯛꯇ ꯇꯥꯔꯗꯤ꯫ ꯊꯨꯅ ꯄꯨꯝꯃꯛꯇꯣꯏꯅꯦꯕ ꯑꯗꯨꯒꯤ ꯅꯨꯡꯁꯤꯠꯇꯣ ꯂꯧꯊꯣꯛꯇꯣꯏꯕ ꯍꯥ
ꯀꯃꯥꯏꯅ ꯊꯣꯛꯀꯦꯕ ꯑꯗꯨꯒꯤ ꯅꯨꯡꯁꯤꯠꯁꯦ꯫
ꯑꯗꯨꯝ ꯃꯩꯗ ꯇꯧꯔ ꯂꯧꯊꯣꯛꯇꯣꯏꯅꯦ ꯅꯣꯏ ꯎꯔꯗꯤ ꯈꯪꯅꯤ ꯎꯗ꯭ꯔꯗꯤ ꯀꯃꯥꯏꯅ ꯑꯦꯛꯁꯄ꯭ꯂꯦꯟ ꯇꯧꯕ ꯌꯥꯔꯣꯏ ꯍꯩꯔꯣꯏ ꯑꯩ
ꯄ꯭ꯂꯥꯁꯇꯤꯛ ꯃꯅꯨꯡꯗ ꯌꯥꯎꯒꯤꯕꯗꯨꯕꯨ ꯀꯃꯥꯏꯅ ꯂꯧꯊꯣꯛꯀꯦ ꯁꯤꯅꯦ ꯑꯩ ꯈꯪꯅꯤꯡꯉꯤꯁꯦ
ꯂꯧꯊꯣꯛꯄ ꯌꯥꯏꯌꯦ ꯃꯩꯗ ꯇꯧꯔꯒ
ꯑꯣ
ꯑꯗꯣ ꯂꯧꯊꯣꯛꯑꯅꯤꯗꯅ ꯑꯗꯨꯒ ꯃꯥꯒꯤ ꯃꯁꯤꯡ ꯊꯤꯔ ꯊꯤꯔꯒꯅꯦ ꯆꯔꯣꯡ ꯆꯔꯣꯡ ꯁꯦꯝꯗꯣꯏꯅꯦꯕ ꯑꯩꯈꯣꯏꯅ ꯍꯩꯁꯥꯕꯤꯁꯤꯡꯗ ꯄꯤꯔꯤꯁꯦ ꯍꯩꯁꯦ ꯑꯩꯅ ꯉꯁꯥꯏ ꯇꯧ ꯑꯍꯥꯟꯕꯗꯩ ꯇꯧꯕꯗꯣ ꯄꯦꯀꯦꯠ ꯑꯃꯗ ꯍꯩ ꯑꯆꯥꯔꯁꯦ ꯍꯥꯞꯄꯒ ꯂꯥꯁꯀꯤ ꯉꯁꯥꯏ ꯆꯔꯣꯡ ꯄꯨꯣꯟꯕꯗꯣ ꯑꯗꯨꯐꯥꯎꯒꯤ ꯄ꯭ꯔꯣꯁꯦꯁ ꯑꯃ ꯇꯧꯕꯗ ꯂꯨꯄꯥ ꯃꯔꯤ ꯃꯔꯤ ꯄꯤꯔꯤꯅꯦꯕ
ꯎꯝ
ꯃꯣꯏꯅ ꯅꯣꯡꯃꯗ ꯑꯥ ꯌꯥꯝ ꯁꯥ ꯐꯕ ꯉꯝꯖꯔꯒꯅ ꯌꯥꯝ ꯐꯪꯖꯔꯦ ꯌꯥꯝ ꯉꯝꯗ꯭ꯔꯒꯅ ꯈꯤꯇꯪ ꯐꯪꯖꯔꯦ
ꯅꯣꯡꯃꯗ ꯀꯌꯥꯃꯨꯛ ꯇꯥꯟꯕ ꯆꯥꯝꯃꯃꯨꯛ ꯄꯤꯕ ꯉꯝꯕ꯭ꯔꯣ
ꯎꯝ ꯆꯥꯝꯃ ꯂꯣꯏ ꯍꯦꯜꯂꯤꯗ ꯑꯍꯥꯝꯕ ꯅꯧꯅ ꯌꯥꯎꯔꯛꯄ ꯃꯤ ꯑꯣꯏꯇꯥꯔꯒꯗꯤ ꯆꯥꯝꯃꯃꯨꯛ ꯉꯝꯃꯦꯕꯀꯣ ꯑꯗꯨꯝ ꯃꯁꯥꯒꯤ ꯈꯔ ꯍꯩꯒꯟꯕ ꯃꯤ ꯂꯩꯇꯅ ꯈꯤꯇꯪ ꯇꯧꯕꯗꯣ ꯆꯠ ꯆꯠ ꯊꯨꯅꯒ ꯇꯧꯕ ꯍꯩꯕꯗꯣ ꯃꯣꯏꯗ ꯂꯨꯄꯥ ꯆꯅꯤ ꯌꯥꯡꯈꯩꯒ ꯑꯗꯨꯝ ꯇꯥꯂꯤꯗ ꯑꯁ ꯊꯨꯔꯤꯈꯩ ꯉꯝꯃꯤꯈꯩ ꯌꯥꯝ ꯇꯥꯟꯕ ꯉꯝꯃꯦ
ꯑꯥꯏꯁꯤ ꯑꯩꯈꯣꯏꯒꯨꯝꯕꯅ ꯇꯝꯃꯗꯤ ꯇꯧꯔꯗꯤ ꯌꯥꯝ ꯊꯨꯅ ꯍꯩꯕꯒꯤ ꯃꯑꯣꯡꯅꯤ ꯄꯩꯁꯥ ꯌꯥꯝ ꯇꯥꯟꯕꯩ ꯃꯑꯣꯡ ꯑꯩ ꯈꯨꯠꯁ ꯈꯔ ꯍꯩꯕꯅꯤꯅꯕ
ꯅꯣꯡꯃꯗ ꯆꯔꯣꯡ ꯌꯥꯡꯈꯩꯗꯪ ꯁꯦꯝꯕ ꯀꯥꯟꯗ ꯑꯗꯨꯝ ꯂꯨꯄꯥ ꯆꯅꯤ ꯍꯥꯏꯗꯨꯗꯤ ꯂꯩꯔꯦꯕ ꯂꯤꯁꯤꯡ ꯑ ꯆꯅꯤ ꯍꯥꯏ ꯑꯗꯨꯗꯤ ꯂꯩꯔꯦꯕ
ꯑ ꯐꯩ ꯐꯩ ꯎꯝ
ꯆꯅꯤ ꯆꯅꯤꯗꯣ ꯊꯥ ꯑꯝꯗꯗꯤ ꯑꯃꯨꯛ ꯂꯤꯁꯤꯡ ꯇꯔꯨꯛ
ꯎꯝ ꯐꯩꯗ ꯋꯥꯁꯨ ꯋꯥꯕ ꯅꯠꯇꯕꯁꯤꯕꯨ
ꯎꯝ ꯑꯗꯨꯝ ꯐꯝꯃ ꯑꯗꯨꯝ ꯇꯧꯕꯩ ꯋꯥꯅꯤ ꯎꯔꯨꯝꯗ ꯐꯝꯃꯒ
ꯀꯩꯅꯣ ꯃꯣꯏ ꯉꯁꯥꯏ ꯊꯣꯏ ꯃꯥꯡꯈꯤꯕꯗꯣ ꯀꯃꯥꯏꯅ ꯇꯧꯔꯤꯅꯣ
ꯑꯁ ꯑꯗꯨꯗꯨꯅꯅꯦ ꯑꯩꯁꯦ ꯇꯨꯝꯃꯒ ꯁꯨꯝ ꯂꯩꯔꯝꯃꯦꯕꯀꯣ ꯑꯗꯨꯒꯅꯦ ꯑꯩꯈꯣꯏ ꯃꯥꯝꯇꯣꯟꯁꯤꯅ ꯊꯣꯏ ꯊꯣꯏ ꯍꯥꯏꯅ ꯁꯨꯝ ꯀꯧꯔꯛꯄ ꯑꯩꯁꯦ ꯃꯦꯀꯞ ꯊꯣꯛꯂꯛꯑꯦꯕ ꯃꯈꯣꯟꯗꯣ ꯁꯨꯝ ꯇꯥꯕꯗꯒꯤ ꯄꯥꯈꯠꯇꯅ ꯃꯤꯍꯨꯟ ꯊꯥꯍꯨꯟ ꯈꯨꯀꯧꯗꯣ ꯄꯈꯛꯇꯅ ꯑꯩꯁꯦ ꯊꯣꯛꯑꯦ ꯑꯗꯨꯒ ꯑ ꯃꯣꯏꯁꯦ ꯉꯁꯥꯏ ꯃꯔꯨꯞ ꯇꯧꯋꯦꯕꯀꯣ ꯑꯩꯈꯣꯏꯕꯥꯇꯣꯟꯁꯦ ꯃꯔꯨꯞ ꯍꯧꯋꯦꯕ ꯑꯗ ꯃꯔꯨꯞ ꯁꯥꯟꯅꯔꯝꯕꯒꯤ ꯃꯃꯥꯗꯤ ꯑꯣꯐꯤꯁ ꯀꯥꯈ꯭ꯔꯕꯅꯦꯕ ꯑꯗꯣ ꯃꯔꯨꯞ ꯁꯥꯟꯅꯔꯤꯉꯩꯗꯨꯗ ꯃꯥꯁꯦ ꯒꯥꯔꯤ ꯑꯆꯧꯕ ꯃꯅꯥꯛꯇ ꯂꯦꯞ ꯂꯦꯞꯄꯒ ꯁꯨꯝ ꯑꯩꯈꯣꯏ ꯃꯅꯤꯡꯗ ꯄꯨꯈ꯭ꯔꯤ ꯑꯃ ꯂꯩꯕ ꯄꯨꯈ꯭ꯔꯤ ꯃꯅꯥꯛꯇꯨꯗ ꯒꯥꯔꯤ ꯈꯥꯝꯕꯝ ꯒꯔꯥꯥꯁ ꯑꯃ ꯂꯩꯌꯦꯕꯀꯣ ꯑꯗꯨꯒꯤ ꯒꯥꯔꯤ ꯃꯔꯛꯇꯨꯗ ꯑꯁꯥ ꯁꯨꯝ ꯁꯥꯟꯅꯔ ꯂꯦꯞꯄꯝꯕꯅꯦ ꯍꯥꯏꯕ ꯃꯥꯁꯦ ꯑꯗꯨꯒꯅꯦ ꯌꯦꯡꯊꯣꯔꯛꯄꯗ ꯂꯩꯔꯝꯗ꯭ꯔꯕ ꯃꯝꯇꯣꯟꯅ ꯏꯃꯨꯡ ꯆꯪꯉꯨꯔꯒ ꯐꯠ ꯊꯣꯛꯂꯛꯄꯗ ꯂꯩꯔꯝꯗ꯭ꯔꯕ ꯉꯥꯏꯍꯥꯛꯇꯪꯒꯤ ꯁꯦꯀꯦꯟ ꯈꯔꯒꯤ ꯋꯥꯔꯤꯅꯦꯕ ꯑꯗꯩ ꯊꯣꯏ ꯊꯣꯏ ꯀꯧꯔꯦꯗꯅ ꯄꯥꯈꯠꯂꯣꯏꯗ꯭ꯔ ꯌꯦꯡꯎꯅꯦ ꯑꯗꯨꯕꯣ ꯄꯨꯈ꯭ꯔꯤꯗꯨꯒ ꯇꯥꯔꯝꯃꯣꯏꯗ꯭ꯔꯥ ꯇꯥꯔꯝꯕ ꯃꯥꯜꯂꯣꯏꯗ꯭ꯔꯕ ꯑꯗꯨꯗꯒꯤ ꯁꯨꯡꯀꯨꯝ ꯈꯨꯝꯃꯛꯇꯕꯗꯒꯤ ꯐꯣꯟ ꯇꯧꯔꯒ ꯍꯪꯅꯕꯗ ꯀꯅꯥ ꯀꯅꯥ ꯆꯠꯈꯤꯒꯦ ꯂꯥꯛꯑꯝꯒꯦ ꯍꯪꯅꯕꯗ ꯑꯩꯈꯣꯏ ꯏꯆꯟꯒꯤ ꯃꯄꯥ ꯑꯩꯈꯣꯏ ꯀꯥꯗꯣ
ꯑꯗꯨꯗꯣ ꯑꯉꯥꯡ ꯊꯤꯟꯕ ꯆꯠꯂꯦ ꯃꯥꯅ ꯆꯠꯄꯗ ꯒꯥꯔꯤꯗ ꯌꯥꯎꯔꯛꯑꯦꯅ ꯍꯥꯏꯔꯛꯑꯦ ꯂꯥꯁꯇ ꯑꯗꯨꯒꯅꯦꯅ ꯇꯥꯔꯦ ꯑꯁ ꯀꯩꯅꯣꯅꯦ ꯉꯥꯛꯇꯪ ꯃꯤꯍꯨꯟ ꯊꯧꯍꯟꯕ ꯌꯥꯎꯗꯦ
ꯃꯃꯥꯗꯒ ꯐꯣꯟ ꯇꯧꯔꯒ ꯍꯪꯂꯉꯨꯔꯕꯅꯦ ꯅꯣꯏꯒ ꯑꯉꯥꯡ ꯆꯠꯃꯤꯟꯅꯕ꯭ꯔꯅ ꯆꯠꯇꯦ ꯆꯠꯇꯦ ꯂꯣꯏ ꯍꯥꯏꯔꯛꯄ ꯑꯗꯨꯗꯗꯤ ꯀꯅꯥꯅ ꯄꯥꯈꯠꯂꯣꯏꯗꯣꯏꯅꯣꯕ
ꯎꯝ
ꯀꯩꯗꯧꯔꯝꯃꯤꯅꯣ
ꯇꯥꯕꯔꯣ
ꯍꯥꯥꯎ
ꯍꯜꯂꯣ
ꯀꯩ ꯍꯥꯏꯕꯅꯣ
ꯇꯥꯕ꯭ꯔꯕꯥ
ꯇꯥꯏꯌꯦ ꯇꯥꯏꯌꯦ
ꯑꯩꯅ ꯉꯥꯁꯥꯏꯅꯥ ꯉꯡꯉꯤꯖꯦ ꯇꯗꯔꯣ ꯇꯨꯃꯤꯟꯅ ꯂꯩꯒꯤꯗꯣ
ꯇꯥꯗꯤꯌꯦ ꯑꯗꯨꯅꯅꯦ ꯍꯧꯖꯤꯛꯄꯨꯗꯤ ꯇꯥꯔꯦ
ꯅꯪꯅ ꯉꯥꯡꯕ ꯑꯗꯨꯝ ꯇꯥꯏꯌꯦ ꯑꯩꯅ ꯉꯥꯡꯕ ꯇꯥꯗꯤꯗꯤ ꯀꯩꯒꯤꯅꯣ
ꯅꯥꯀꯣꯡ ꯐꯣꯟꯖꯦ ꯅꯥꯀꯣꯡꯗ ꯅꯞꯁꯟꯅꯕ ꯍꯣꯠꯅꯕꯗ ꯅꯥꯀꯣꯡꯒꯖꯦ ꯅꯥꯔꯦ ꯇꯥꯗꯕꯒꯤ
ꯎꯝ ꯑꯩꯉꯣꯟꯗ ꯑꯗꯨꯝ ꯐꯖꯅ ꯇꯥꯏꯕ ꯍꯥꯏꯕꯥ ꯃꯌꯦꯛ ꯁꯦꯡꯅ